ꯑꯣ
ꯇꯠꯈ꯭ꯔꯦ ꯉꯁꯥꯏꯅ ꯃꯁꯥ ꯃꯊꯟꯗ
ꯑꯣ
ꯕꯣꯜꯒ ꯌꯦꯡꯗ꯭ꯔꯣ ꯅꯪꯗꯦ
ꯍ ꯌꯦꯡꯗꯦꯗꯗꯦ
ꯀꯩꯒꯤ ꯕꯣꯜ ꯄꯥꯝꯗ꯭ꯔꯣ ꯍꯥꯏꯁꯦ
ꯑꯁꯦꯡꯕꯗ ꯑꯣꯏꯅ ꯌꯦꯡꯅꯤꯡꯉꯦ ꯑꯩ
ꯑꯁ ꯑꯁꯦꯡꯕ ꯕꯣꯜ ꯑꯁꯦꯡꯕꯗ ꯌꯦꯡꯕ ꯆꯠꯄ꯭ꯔꯥ ꯇꯤꯚꯤꯗ ꯑꯃ ꯕꯤꯠ ꯂꯩꯇꯦꯕ
ꯌꯦ꯭ꯔꯣ ꯅꯪꯗꯤ
ꯌꯦꯡꯉꯦ ꯌꯦꯡꯉꯦ ꯑꯩꯗꯤ
ꯅꯨꯡꯉꯥꯏꯕ꯭ꯔꯣ
ꯑꯁ ꯅꯨꯡꯉꯥꯏꯇꯗꯗꯤ ꯀꯩꯅꯣꯗ ꯕꯣꯜ ꯌꯦꯡꯉꯕꯕꯣ ꯀꯩꯗꯧ ꯅꯨꯡꯉꯥꯏꯔꯣꯏꯗꯣꯏꯅꯣ
ꯀꯅꯥꯕꯨꯁꯨꯄꯣꯇꯣꯕꯅꯅ
ꯑꯩ ꯀꯩꯅꯣꯅꯤ ꯑꯥꯔꯖꯦꯟꯇꯤꯅꯥ
ꯑꯁ
ꯅꯪꯗꯤ
ꯊꯦ ꯍꯥꯏꯗꯤꯒꯅꯥꯥꯁ ꯇꯒ꯭ꯔꯦ
ꯇꯧꯗꯦ ꯅꯪ ꯅꯪ ꯀꯩꯀꯩ ꯌꯦꯡꯕ ꯆꯠꯀꯦ ꯑꯩ ꯃꯅꯤꯄꯨꯔꯒꯤꯗ ꯑꯗꯨꯗꯤ
ꯎ ꯌꯦꯉꯅꯤꯗ
ꯅꯪꯕꯨ ꯑꯁꯦꯡꯕꯗ ꯌꯦꯡꯕ
ꯑꯁ ꯂꯩꯦ ꯃꯒꯤ ꯌꯦꯗꯤꯌꯦ
ꯑꯣ
ꯅꯣꯏ ꯌꯦꯟꯖꯥꯡ ꯀꯅꯥ ꯊꯣꯡꯉꯤꯅꯣ
ꯎꯪ ꯂꯤꯈꯨꯟꯖꯦꯜꯁꯦ ꯏꯪ ꯇꯞ ꯃꯥ ꯂꯩꯇ
ꯋꯥ ꯌꯥꯝ ꯀꯟꯅ ꯉꯥꯡꯗꯦ ꯑꯗꯨꯏꯅꯤ ꯀꯟꯅ ꯉꯥꯡꯕꯗꯣ ꯍꯩꯇꯦ ꯠꯇ ꯇꯧꯅꯤ
ꯄꯤꯅꯦ ꯏ ꯑꯃꯪꯗꯕ ꯃꯥꯜꯦꯅꯪ
ꯇꯜꯂꯦ ꯑꯦ ꯈꯣꯟꯖꯦꯜꯅꯕꯨ ꯅꯨꯄꯤꯗ ꯉꯝꯅꯤ ꯍꯥꯏꯕ꯭ꯔꯥꯅꯦ ꯀꯩꯅꯣꯅꯤ
ꯇꯞꯅ ꯉꯥꯒꯤ ꯀꯤꯔꯣꯏꯗꯅ ꯑꯗꯨꯒꯤꯅꯤ
ꯏ ꯀꯩ ꯇꯧꯔꯣꯏꯗꯞ ꯋꯥꯥꯡꯕ ꯋꯥ ꯉꯥꯡꯕꯕꯨ ꯀ ꯇꯞꯅ ꯉꯥꯡꯒꯗꯕꯅꯤ ꯀꯅ ꯀꯟꯅ ꯀꯟꯅ ꯉꯥꯡꯒꯗ꯭ꯔꯣ
ꯎꯝ ꯁꯥꯎꯅꯤꯡꯅꯁꯨꯨꯞ ꯄꯛꯅ ꯉꯥꯡꯒ ꯂꯩꯕ ꯃꯤ ꯌꯥꯎꯋꯤꯗꯅ
ꯁꯥꯎꯅꯤꯡꯉꯕꯨꯗꯤ ꯀꯟꯅ ꯑꯗꯨꯝ ꯉꯥꯡꯉꯤꯗ ꯑꯩꯁꯨ ꯁꯥꯎꯗ꯭ꯔꯗꯤ ꯇꯞꯅ ꯑꯗꯨꯝ ꯉꯥꯡꯉꯤ
ꯌꯦꯡ ꯌꯥꯝ ꯇꯥꯕ ꯃꯥꯜꯂ ꯅꯪꯒꯤ ꯈꯟꯖꯕ
ꯋꯥꯔꯤꯗꯤꯕ
ꯑ꯭ꯔꯣꯅꯦ
ꯇꯥꯏ ꯇꯥꯏ ꯇꯥꯏ ꯌꯥꯝ ꯊꯤꯅ ꯇꯥꯏꯁꯦ ꯍꯥꯏꯖꯤꯜꯂꯣꯏꯔꯦ ꯐꯉꯥꯏꯗ
ꯅꯪ ꯈꯁꯤ ꯇꯕ
ꯇꯧꯗꯣꯏꯅꯦ ꯀꯩꯗꯧꯗꯣꯏ ꯑꯣꯦ ꯀꯁꯤ ꯇꯧꯗꯗꯤ ꯀꯩꯅꯣꯅꯦ
ꯆꯥꯡ ꯉꯟ ꯉꯟ ꯃ ꯆꯥꯛꯑꯣꯣ
ꯆꯥꯛꯁꯦ ꯍꯣꯏ ꯅꯍꯥꯟꯈꯩ ꯍꯣꯏ ꯃꯦꯟꯁ ꯆꯠꯂ ꯈꯣꯠꯂꯕꯨꯗꯤ ꯉꯟꯒꯟ ꯆꯥꯏꯌꯦ ꯑꯗ ꯉꯁꯤꯗꯤ ꯈꯔ ꯆꯥꯅꯤꯡꯗꯕ ꯉꯁꯥꯏꯒꯤ ꯑꯌꯨꯛꯇꯣ ꯇꯟ ꯆꯥꯁꯟꯕ ꯑꯗꯨꯒꯤ
ꯇꯟ ꯆꯕꯔꯅꯦ ꯅꯪꯁꯨ
ꯇꯟ ꯂꯩꯔ ꯆꯥꯏ ꯍꯣꯇꯦꯜꯗꯒꯤ ꯅꯪ ꯆꯥꯕ꯭ꯔꯣ
ꯀꯣꯏꯗꯦꯗ ꯆꯥ ꯍꯥꯕ ꯐꯪꯗꯕ
ꯗꯅ
ꯍꯂ ꯏ ꯇꯕ ꯍꯇꯥ ꯑꯜꯗ
ꯑꯗꯨꯗ ꯍꯣꯇꯦꯜ ꯂꯩꯇ꯭ꯔꯒꯅ ꯍꯣꯇꯦꯜ ꯂꯩꯇ꯭ꯔꯒꯅ ꯀ ꯍꯧꯔ ꯆꯥꯎꯒꯦ ꯇꯧꯔꯒꯦ ꯑꯗꯨꯗꯨ
ꯑꯁ ꯇꯜꯂꯦ ꯑꯗꯨꯁꯨ ꯑꯩꯁ ꯌꯥꯝ ꯇꯟꯕ ꯃꯤꯅꯤꯅꯦ
ꯑꯗꯨꯗꯤ ꯍꯌꯦꯡꯋꯥꯏ ꯅꯪ ꯂꯧꯕ ꯅꯨꯄꯥꯗꯨꯗꯤ ꯋꯥ ꯇꯥꯔꯦꯅꯦ ꯑꯗꯨ
ꯎꯝ ꯑꯣ ꯈꯥꯏꯦ
ꯂꯥꯁꯇ ꯅꯨꯄꯥꯗꯨ ꯅ ꯑꯣꯏꯅ ꯑꯣꯠꯈꯥꯏꯉ
ꯑꯁ
ꯄꯨꯔꯛꯁꯅꯤ ꯅꯪ
ꯎꯝ
ꯀꯦꯃ ꯆꯠꯊꯣꯛꯇ꯭ꯔꯣ ꯑꯗꯨꯝ ꯌꯨꯝꯗ ꯂꯩꯕ꯭ꯔꯥ
ꯑꯗꯨꯝ ꯂꯩ ꯁꯥꯃꯟꯕꯒꯤ ꯆꯠꯅꯤꯡꯗꯦ
ꯎꯝ ꯅꯣꯏ ꯁꯟꯗꯦꯗꯗꯤ ꯆꯔꯆ ꯑꯗꯨꯝ ꯆꯠꯂꯦ ꯑꯗꯨꯗ
ꯆꯠꯇꯦ ꯑꯩꯈꯣꯏ ꯃꯅꯥꯛꯇ ꯆꯥꯔꯁ ꯂꯩꯗꯕ
ꯎꯝ
ꯒꯥꯔꯤꯁꯨ ꯑꯕ ꯐꯪꯕꯗ ꯗꯣ ꯑꯗꯨꯗꯒꯤ
ꯅꯨꯡꯉꯥꯏꯕ꯭ꯔꯥ
ꯏꯁ ꯆꯠꯇꯔꯣꯅꯥꯥꯡ
ꯑꯩꯗꯤ ꯀꯩꯅꯣꯅꯦ ꯈ꯭ꯔꯤꯁꯇꯦꯟ ꯅꯠꯇꯦꯌꯦ
ꯍꯣ
ꯑꯗꯨꯏ ꯈꯪꯗꯕꯩꯅꯦ ꯍꯪꯉꯤꯅꯦ
ꯅꯨꯡꯉꯥꯏꯕꯅꯦ ꯎꯝ ꯚꯗꯤꯑꯣ ꯎꯕꯗ ꯑꯗꯨꯝ ꯈꯪꯂꯝꯝꯒꯅꯤ
ꯀꯩꯀꯩ ꯇꯧꯔꯤꯅꯣꯕ
ꯀꯔꯤ ꯀꯔꯤ ꯇꯧꯗꯣꯏꯅꯣ ꯍꯥꯏꯅꯤꯡꯗ꯭ꯔꯦ ꯑꯗꯨꯒꯤ ꯃꯇꯥꯡꯗ
ꯀꯩꯒꯤ
ꯍꯥꯏꯅꯤꯡ ꯗꯦ
ꯂꯣꯏꯔꯦ ꯗꯨ ꯍꯥꯏꯏꯕꯨ ꯀꯩꯗꯧꯏꯤ
ꯍꯥꯏꯔꯣꯏꯒꯦ
ꯍꯣꯏ ꯍꯣꯏ ꯍꯣꯏꯍꯅꯤꯡꯗ ꯇꯧ ꯌꯥꯔꯁꯤ
ꯆꯍꯤ ꯀꯌꯥ ꯁꯨꯔꯦ ꯅꯪ
ꯑꯩ ꯑ ꯅꯪꯒ ꯏꯂꯚꯦꯟ ꯑꯣꯏꯗꯧ ꯃꯥꯜꯂꯦ ꯁꯤꯒ
ꯑꯁ ꯆꯍꯤ ꯀꯌꯥ ꯁꯨꯔꯒ ꯍꯥꯏꯔꯒ
ꯃꯤ ꯑꯣꯏꯅ ꯇꯥꯛꯉ ꯆꯍꯤꯔꯣ ꯇꯣꯏ ꯐꯖꯅ ꯇꯥꯗꯕꯣꯏꯅꯤꯅꯦꯅ ꯉꯥꯡꯕꯗꯣ
ꯑꯣ
ꯀꯌꯥ ꯁꯣꯔꯕꯗꯧ ꯃꯥꯜꯂꯦ
ꯈꯪꯅꯦꯗ
ꯑꯍꯟ ꯃꯥꯟꯕ꯭ꯔꯥ ꯑꯉꯥꯡ ꯃꯥꯟꯕ꯭ꯔꯥ
ꯍꯟꯁꯨ ꯃꯥꯂꯤ ꯑꯗꯨ ꯃꯥꯂꯤꯛ ꯈꯪꯗꯦꯗ
ꯑꯏꯁ ꯇ꯭ꯋꯦꯟꯇꯤ ꯐꯣꯔ ꯁꯨ ꯇꯉꯥꯏꯗ
ꯆꯞꯃꯅꯅꯦ
ꯑꯁ ꯑꯗꯨꯗꯤ ꯕꯥꯏ ꯅꯤꯅꯦ
ꯕ꯭ꯔꯣ
ꯃ ꯄꯤ ꯀꯣꯏꯗ꯭ꯔꯤꯕꯣ ꯅꯪ
ꯀꯣꯏꯗꯦꯗ ꯀꯥꯏꯗꯤ ꯅꯨꯄꯤ ꯅꯣꯗ
ꯑꯁ ꯀꯔꯤꯒꯤ ꯀꯣꯏ ꯅꯤꯡꯗ꯭ꯔꯣ
ꯀꯣꯏꯅꯔꯝꯃꯤ ꯑꯗꯩ ꯇꯟꯗꯅ ꯑꯗꯨꯝ ꯊꯣꯛꯅꯈ꯭ꯔꯦ ꯍꯣꯏ ꯀꯥꯏꯅꯈ꯭ꯔꯦ ꯑꯗꯩ ꯑꯗꯨꯝ ꯇꯟꯗꯅ ꯀꯣꯏꯗ꯭ꯔꯦ
ꯀꯣꯏ ꯎꯦ ꯀꯩꯅꯣ ꯅꯪꯁꯨ
ꯅꯨꯄꯤꯒ ꯂꯩꯖꯗ꯭ꯔꯦꯗ ꯀꯣꯏꯅꯕ ꯀꯥꯏꯗꯣꯏꯅꯣ
ꯅꯤ ꯊꯖꯔꯗꯦ
ꯑꯦꯁ ꯅꯪꯗꯤ ꯂꯨꯄꯥ ꯀ ꯑꯣꯏꯣꯏꯗ꯭ꯔꯣ
ꯑꯣꯏꯗ
ꯀꯌꯥ ꯀꯣꯏꯕ
ꯑꯃꯈꯛꯇꯅꯤ
ꯃꯤ ꯑꯅꯤ ꯑꯍꯨꯝ ꯀꯣꯏꯕ ꯂꯩꯗꯅ ꯑꯗꯨꯏ ꯍꯪꯉꯤꯅꯤ
ꯑꯃꯃ ꯐꯥꯎꯁꯦ ꯅꯕꯉꯗ
ꯍꯣꯏꯗ ꯑꯗꯨ ꯒ꯭ꯌꯥꯟ ꯇꯥꯅ ꯑꯃꯇꯪ ꯑꯗꯨꯝ ꯀꯨꯏꯗ
ꯅꯪ ꯅ ꯍꯟꯣ ꯅꯣꯏ ꯎꯗ
ꯃꯥꯅꯦ ꯑꯩꯅ ꯑꯍꯟꯅ ꯏꯅꯥꯎꯄꯥꯝꯃꯒ ꯌꯦꯛ ꯈꯛꯇꯅꯤ
ꯌꯥꯎꯗ꯭ꯔꯦꯅ ꯑꯗꯨꯦ
ꯌꯥꯎꯗꯦ ꯅꯣꯏꯒꯤꯗꯤ
ꯑꯣꯔ ꯃꯅꯤ ꯀ ꯑꯣꯏꯗ
ꯋꯥꯗꯦꯗ ꯅꯣꯏꯗꯤ
ꯅ ꯊꯕꯛ ꯐꯔꯗꯤꯗ
ꯋꯥꯗꯨꯗ ꯑꯩꯈꯣꯏ ꯆꯥꯛꯁꯨ ꯑꯩꯈꯣꯏꯅ ꯊꯣꯡꯉꯦ ꯐꯤꯁꯨ ꯏꯁꯥꯅ ꯁꯨꯖꯩ ꯑꯩꯈꯣꯏ ꯂꯣꯏꯅ ꯏꯁꯅ ꯏꯁꯥꯅ ꯇꯧꯋꯗ ꯑꯩꯈꯣꯏꯗꯣ
ꯅꯨꯄꯤꯤꯗ ꯌꯥꯝ ꯃꯥꯔ
ꯅꯣ ꯏꯗꯤ ꯅꯁꯤꯤꯍꯎ ꯀꯌꯥꯁꯨꯨ ꯀꯦ
ꯏ ꯑꯍꯣ ꯀ ꯇꯝ ꯇꯅ ꯑꯗꯨꯒꯕ
ꯑꯁ ꯅꯪ ꯅꯕꯨꯡ ꯅꯕꯨꯡ ꯑꯍꯨꯝꯅ ꯂꯨ ꯇꯧꯔꯝꯗꯧ ꯃꯥꯜꯂꯦ ꯑꯗꯨꯗꯤ
ꯑ ꯑꯕꯨ ꯤꯗꯦꯗ
ꯊꯤꯟ ꯊꯤꯟ ꯇꯧꯕ꯭ꯔꯣ ꯍꯥꯏꯁꯦ
ꯊꯅꯁꯨ ꯇꯧꯗꯦ ꯂꯨꯅꯁꯨ ꯇꯧꯗꯦ
ꯀ ꯅꯨꯡꯉꯥꯏꯁꯤꯕꯣ
ꯊꯤꯈ꯭ꯔꯦ ꯃꯆꯥ ꯌꯥꯝ ꯆꯥꯎꯅꯔꯦ ꯑꯩꯕꯨ ꯌꯦꯡꯕ ꯁꯪꯗ꯭ꯔꯦ ꯃꯣꯏꯅ
ꯃꯥꯅꯤ ꯃꯥꯅꯤ ꯆꯨꯝꯃꯤ ꯆꯨꯝꯃꯤ ꯑꯗꯨꯗꯤ ꯃꯁꯨ ꯃꯁꯥꯂꯦꯄꯩꯅꯤꯗ ꯃꯆꯥꯒ ꯅꯨꯄꯤꯒꯅ ꯍꯦꯟꯅ ꯂꯨꯔꯛꯄꯩꯅꯤ ꯑꯗꯨꯗꯤ ꯃꯤꯒꯤꯁꯨ
ꯍꯦ ꯄꯃꯤꯅꯦ ꯍꯥꯏꯁꯨ
ꯎ
ꯏꯕꯤꯣ
ꯌꯥꯝ ꯅꯨꯡꯉꯥꯏꯗꯤ ꯏꯆꯦ ꯌꯥꯎꯗꯕꯁ
ꯎ
ꯌꯥꯝ ꯅꯤꯡꯁꯤꯡꯉꯦꯕ
ꯀꯩꯀꯩ ꯅꯤꯡꯁꯤꯡꯉꯅꯣ ꯍꯥꯏꯁꯦ
ꯑ ꯃꯤ ꯏꯃꯥꯟ ꯃꯤ ꯌꯥꯝꯗꯤ ꯀꯣ ꯃꯆꯦꯁꯤꯡꯅ ꯍꯔꯥꯎ ꯍꯔꯥꯎ ꯆꯕꯗ ꯎꯔꯒ ꯌꯥꯝ ꯀꯅꯤ
ꯅꯪ ꯀꯩꯅꯣ ꯇꯧꯗ꯭ꯔꯣ ꯄꯣꯛꯃꯤꯟꯅꯕ ꯅꯠꯇ꯭ꯔꯁꯨ ꯂꯩꯇ꯭ꯔꯣ ꯑꯗꯨꯗꯥꯏꯗ ꯅꯣꯏ
ꯃꯅꯕꯅ ꯏ ꯃꯤꯨꯝ ꯄꯥꯡꯈ꯭ꯔꯦꯗ ꯑꯗꯨ ꯍꯣꯁ ꯕꯔꯅꯦ ꯑꯩꯁ
ꯅꯪꯊꯟꯒ ꯍꯧꯔꯤꯅꯦ ꯑꯗꯨꯗꯤ
ꯎꯝ
ꯅꯪ ꯨꯀꯧ ꯄꯥꯟꯊꯣꯛꯎ
ꯂꯩꯅꯤꯡꯗ꯭ꯔꯦ ꯑꯩꯁꯨ ꯄꯥꯟꯈ꯭ꯔꯅꯤ
ꯄꯊ ꯈ꯭ꯔꯣ
ꯀꯔꯝ ꯀꯥꯟꯗ ꯄꯥꯟꯗꯣꯏꯅꯣ ꯑꯗꯨꯗꯤ
ꯐꯪꯕ
ꯑꯗꯨꯗꯤ
ꯌꯨꯝꯁꯨꯣ ꯄꯅꯤ ꯗꯦꯗ ꯇꯜꯦ
ꯀꯩꯒꯤꯅꯣꯅꯦ
ꯇꯟꯕ
ꯄꯥꯜꯜꯂꯤꯅꯤ ꯍꯥꯏꯔ ꯃꯑꯣꯡ ꯇꯜꯂꯦ ꯍꯥꯏꯁꯤꯅ ꯀꯩꯒꯤꯅꯣ
ꯣꯛ ꯇ
ꯇꯂꯦ ꯑꯗꯨ ꯅꯅꯤ ꯉꯥꯏꯍꯜꯜꯂꯤꯦ ꯑꯃꯒ ꯉꯥꯏꯍꯜꯜꯂꯤ ꯑꯃꯒꯥꯡ ꯇꯧꯤꯗ
ꯎꯝ
ꯌꯥꯝꯝ ꯆꯥꯏꯗꯦꯠꯇ
ꯎꯝ ꯑꯥꯡꯅꯦ ꯏꯦ
ꯃꯤꯁ ꯑꯉꯥꯡꯅꯤ ꯑꯉꯥꯡ ꯏꯕꯥꯔꯤ ꯅꯪ
ꯑꯥ ꯏꯃꯥ ꯏꯄꯥꯒꯤ ꯃꯤꯠꯇꯨꯗꯤ ꯑꯩꯁꯨ ꯌꯥꯝ ꯑꯉꯥꯡꯉ
ꯎꯝ
ꯑꯗꯨꯗꯤ ꯂꯣꯏ ꯍꯥꯏꯔꯛꯑꯅꯤ ꯑꯩꯈꯣꯏꯁꯨ ꯆꯞ ꯃꯥꯟꯅꯩ ꯑꯗꯨꯗꯤ
ꯌꯨꯝ ꯄꯥꯜꯂꯣ ꯍꯥꯏꯔꯛꯇ꯭ꯔꯣꯃꯥꯟ ꯃꯥꯅ ꯏ ꯌꯥꯎꯗꯕꯒꯤ
ꯍꯥꯏꯗꯤꯦꯗ ꯀꯩꯗꯧ ꯑꯩꯗꯤ ꯍꯥꯏꯔꯛꯑꯁꯨ ꯇꯜꯜꯂꯤꯦ ꯈꯨꯝꯅꯤ ꯑꯩꯗꯤ
ꯎꯝ
ꯇꯜꯂꯦ ꯑꯩ ꯇꯜꯂꯤ ꯈꯥꯂꯦ ꯃꯇꯝ ꯋꯥꯠꯂꯤ ꯃꯇꯝ ꯋꯥꯠꯂꯤꯅ ꯍꯥꯏꯗꯣꯏꯅꯤ
ꯌꯨꯝꯗ ꯑꯗꯨꯝ ꯂꯩꯕ꯭ꯔꯣ ꯆꯠꯊꯣꯛꯄ꯭ꯔꯣ
ꯉꯁꯤꯗꯤ ꯀꯦꯝꯝ ꯆꯠꯊꯣꯛꯇꯦ ꯅꯍꯥꯟꯒꯤꯗꯤ ꯄ꯭ꯔꯦꯛꯇꯤꯁ ꯆꯠꯄ ꯈꯣꯠꯄ ꯑꯗꯨꯝ ꯇꯧꯋꯦ
ꯎꯝ
ꯅꯍꯥꯟꯗ ꯕꯣꯜ ꯑꯣꯏꯣꯏꯈꯤꯗ ꯉꯥꯏꯔꯤ ꯑꯗꯨꯅ ꯑꯣꯐ ꯂꯩꯕ ꯑꯗꯨꯒꯤ ꯀꯔꯤꯝ ꯆꯠꯇꯦ
ꯐꯥꯏꯩꯅ ꯎꯝ
ꯎꯝ
ꯀꯔꯤ ꯍꯥꯏꯅꯤ ꯑꯗꯨꯗꯤ ꯃꯈꯥꯁꯤꯗꯤ ꯑꯩꯁꯨ ꯈꯪꯖꯤꯜꯂꯛꯇ꯭ꯔꯦꯅ ꯇꯧꯔꯤꯁꯦ
ꯈꯪꯗ꯭ꯔ ꯑꯩꯁꯨ
ꯎꯝ ꯀꯌꯥꯝ ꯀꯨꯏꯔꯒꯦ ꯅꯪ ꯁꯤ ꯁꯤꯖꯤꯟꯅꯕ
ꯀꯣꯏꯗ꯭ꯔꯦꯗ
ꯎ ꯃꯤ ꯀꯌꯥꯁꯨꯨꯒꯔꯒꯦ
ꯍ ꯇꯔꯥ
ꯇꯔꯥ ꯍꯦꯜꯂꯕ
ꯑꯥ
ꯑꯣ ꯐꯩ ꯐꯩ ꯑꯗꯨꯗꯤ ꯣꯏꯕꯒ ꯀꯣꯏꯕꯒ ꯀꯔꯤꯝ ꯆꯠꯇ꯭ꯔꯣ ꯅꯪꯗꯦ
ꯏꯁ ꯏꯁ ꯑꯣ ꯋꯥꯍꯅꯤꯡ ꯉꯂꯥꯏꯗ꯭ꯔꯗꯤ
ꯀꯩ ꯏꯁꯩ ꯁꯛꯇꯣꯏꯕ ꯀꯩ ꯏꯁꯩ ꯁꯛꯊꯔꯛꯑꯣ ꯍꯥꯏꯅꯣꯅꯦ
ꯍ ꯅꯪꯅ ꯄꯝꯕ ꯍꯦꯛ
ꯑꯁ ꯅꯪ ꯑꯃ ꯑꯃ ꯑꯃ ꯈꯜꯂꯛꯎꯅꯦ ꯑꯗꯨ ꯌꯥꯠꯊꯔꯛꯑꯒꯦ ꯎꯝ ꯑ
ꯀꯩ ꯏꯁꯩ ꯁꯛꯊꯔꯛꯑꯣ ꯍꯥꯏꯅꯣ ꯏꯁꯩ ꯁꯛꯂꯛꯎꯒꯗꯣꯏꯔꯤꯁꯤꯅꯣ
ꯈꯪꯗꯦ
ꯈꯣꯟꯁꯤꯒ ꯏꯁꯩ ꯁꯛꯇꯨꯎꯔꯒ ꯁꯤꯡꯒꯔ ꯇꯥꯔꯗꯤ ꯀꯞ ꯀꯞꯄꯅꯤ ꯅꯪꯁꯨ ꯇꯥꯔꯗꯤ ꯅꯪꯁꯨ ꯇꯥꯔꯗꯤ ꯀꯥꯞꯅꯤꯡꯉꯛꯀꯅꯤ ꯈꯟ ꯐꯆ ꯈꯨꯕꯥꯛꯀꯤ ꯃꯍꯠꯇ ꯐꯣꯟ ꯊꯝꯈꯤꯕꯁꯨ ꯌꯥꯏ
ꯍ ꯊꯝꯂꯣꯏꯗ ꯑꯗꯨꯝ ꯇꯥꯔꯒ ꯂꯩꯒꯅꯤ ꯑꯩꯁꯦ
ꯈꯪꯗꯦꯗ ꯏꯁꯩ ꯑꯗꯨꯥ ꯅꯪ ꯈ꯭ꯋꯥꯏ ꯆꯠꯅꯤꯡꯕ ꯂꯝꯗꯤꯦ ꯀꯩ ꯂꯝꯅꯣ
ꯈꯪꯃꯦ
ꯎ ꯅꯪ
ꯆꯠꯄꯁꯨ ꯐꯪꯂꯣꯏꯗꯕꯗ
ꯑꯗꯨꯅ ꯑꯪ ꯁꯨꯝ ꯗ꯭ꯔꯤꯝ ꯗ꯭ꯔꯤꯝ ꯗ꯭ꯔꯤꯝ ꯇꯧꯖꯕꯗꯤ ꯂꯩꯔꯝꯅꯤꯗꯅ ꯅꯪ ꯑꯉꯥꯡ ꯑꯣꯏꯔꯤꯉꯩꯗꯒ ꯁꯤꯗꯒ ꯆꯠꯂꯗꯤ
ꯂ ꯏꯇꯦ ꯑꯁꯦ ꯃꯒꯤ ꯑꯗꯨꯒꯒꯨꯝꯕ ꯃꯇꯥꯡꯗ ꯈꯟꯁꯨ ꯈꯟꯗꯦꯗ
ꯅꯪ ꯈꯜꯂꯤꯗꯤ ꯑꯗꯨ ꯅꯪ ꯈꯜꯂꯤꯁꯤꯅ ꯀꯔꯤ ꯈꯜꯂꯤꯅꯣꯕ
ꯇꯔꯤꯁꯨ ꯈꯣꯟ
ꯅꯣꯛꯅꯤꯡꯉꯤꯗ ꯃꯥꯅꯤ ꯃꯥꯅꯤ
ꯎꯝ ꯑ ꯅꯨꯃꯥ ꯅꯨꯄꯥꯗꯤ ꯍꯜꯟꯅꯔꯕꯣ